ꯍꯜꯂꯣ ꯑꯩꯅ ꯍꯧꯖꯤꯛ ꯍꯥꯏ ꯑꯩꯅ ꯍꯧꯖꯤꯛ ꯍꯥꯏꯕꯗꯨ ꯇꯥꯕ꯭ꯔꯥ ꯍꯣꯏ
ꯅꯪ ꯃꯀꯣꯟꯁꯤ ꯌꯥꯝꯇꯞ ꯅꯇꯥꯢ
ꯇꯞꯅ ꯇꯥꯏꯌꯦ ꯅꯪꯉꯣꯟ ꯐꯣꯟ ꯇꯧꯕꯗꯣ ꯁꯨꯃꯥꯏꯅ ꯇꯥꯞꯄꯦ ꯇꯣꯞꯄꯦ ꯀꯩꯒꯤꯅꯣ ꯈꯪꯗꯦ
ꯌꯥꯔꯦ ꯌꯥꯔꯦ
ꯑꯣ ꯃꯨꯛ ꯃꯤ ꯑꯇꯣꯞꯄꯗꯗꯤ ꯁꯤꯃꯥꯢ ꯑꯣ ꯃꯤ ꯑꯇꯣꯞꯄꯗ ꯇꯧꯔꯗꯤ ꯀꯩꯁꯨ ꯇꯧꯗꯦꯕ ꯅꯪꯉꯣꯟꯗ ꯇꯧꯔꯗꯤ ꯁꯨꯃꯥꯏꯅ ꯇꯧꯕ
ꯐꯔꯦ
ꯏꯕꯥꯅꯤꯁꯤ ꯏꯕꯥꯅꯤꯁꯤ ꯆꯥꯟꯅꯗꯕ ꯖꯥꯠꯔꯥ ꯈꯪꯗꯦ
ꯆꯥꯟꯅꯩ ꯆꯥꯟꯅꯩ ꯍꯧꯖꯤꯛ ꯆꯥꯟꯅꯔꯒꯁꯦ ꯃꯥꯡꯅꯔꯦ ꯁꯤꯗꯤ
ꯑꯣ ꯑꯩꯗꯤ ꯆꯥꯟꯅꯗꯕ ꯖꯥꯠꯔꯅ
ꯀꯔꯤ ꯍꯦꯟꯖꯥꯡ ꯆꯥꯔꯒꯦ
ꯑꯁ ꯅꯨꯡꯊꯤꯜꯒꯤ ꯑꯃꯨꯛꯀ ꯅꯨꯡꯗꯥꯡꯒꯤ ꯊꯣꯡꯗꯧꯔꯤꯅꯦ ꯅꯪꯅ ꯑꯌꯨꯛꯀꯤ ꯍꯪꯉꯤꯁꯦ ꯀꯥꯏ ꯌꯦꯟꯖꯥꯡꯅ ꯇꯧꯔꯤꯗ ꯁꯥ ꯍꯥꯏꯗꯣ ꯑꯣꯈꯩꯁꯦ ꯀꯔꯤꯅꯣ ꯃꯅꯥ ꯑꯃ ꯌꯥꯝ ꯂꯨꯕ ꯃꯅꯥ ꯌꯥꯝ ꯂꯨꯗꯧꯕꯅꯦ ꯁꯤꯅ ꯍꯥꯏꯗꯣꯛꯀꯗꯧꯕ ꯃꯅꯥ ꯑꯩꯗꯤ ꯑꯂꯨꯒ ꯆꯥꯏ ꯅꯪꯗꯤ
ꯑꯩ ꯒꯤꯗꯣ ꯀꯩꯅꯩꯅꯣ ꯆꯥꯕꯅꯦ ꯁꯤ ꯀꯣꯕꯤꯅꯦ ꯀꯣꯕꯤ ꯂꯩꯅꯦꯀꯣ ꯑꯗꯨꯒ ꯑꯂꯨꯅꯦ ꯑꯗꯨꯒ ꯍꯋꯥꯏ ꯊꯔꯥꯛꯀꯤ ꯃꯔꯨꯗꯣ
ꯎꯝ
ꯑꯗꯨ ꯆꯥꯕ
ꯍꯥꯎꯔꯦ ꯑꯣ ꯌꯥꯝ ꯍꯥꯎꯋꯦꯀꯣ ꯀꯣꯕꯤ ꯂꯩꯒꯁꯦ ꯍꯧꯖꯤꯛꯇ ꯍꯧꯖꯤꯛꯄꯨ ꯀꯣꯕꯤ ꯂꯩ ꯃꯇꯝꯔꯣ
ꯃꯥꯅꯦ ꯃꯥꯅꯦ ꯁ꯭ꯋꯥꯏꯗꯗꯤ ꯂꯣꯏ ꯐꯪꯏ
ꯏꯁ ꯍꯧꯖꯤꯛꯗꯤ ꯀꯣꯕꯤ ꯂꯩ ꯃꯇꯝꯁꯨ ꯅꯠꯇ꯭ꯔꯒ ꯃꯥꯅꯤ ꯃꯥꯅꯤꯒꯁꯨ ꯍꯥꯏꯖꯤꯜꯂꯦꯀꯣ
ꯍꯥꯀꯥꯝ ꯆꯟꯕ ꯍꯥꯏꯕꯁꯦ ꯑꯗꯨꯝ ꯇꯧꯕꯅꯦ
ꯅꯪ ꯍꯧꯖꯤꯛ ꯍꯧꯒꯠꯄ ꯅꯠꯇ꯭ꯔꯣ
ꯅꯠꯇꯦ ꯍꯥꯀꯝ ꯆꯕ ꯍꯥꯀꯝ ꯆꯟꯕ ꯁꯥꯕ
ꯑꯦ ꯍꯧꯒꯠ ꯅꯪ ꯍꯧꯖꯤꯛ ꯍꯧꯒꯠꯂꯒ ꯍꯛꯀꯥꯝ ꯆꯟꯕ ꯃꯥꯟꯕ
ꯅꯠꯇꯦ
ꯅꯪ ꯉꯁꯥꯏ ꯇꯨꯝꯒꯦ ꯍꯥꯏꯗ ꯄꯣꯊꯥꯔꯤ ꯍꯥꯏꯕ꯭ꯔꯥ ꯇꯨꯝꯒꯔꯦ ꯍꯥꯏꯕ꯭ꯔꯥ ꯐꯣꯟ ꯇꯧꯔꯁꯨ ꯑꯃꯨꯛ ꯄꯥꯏꯈꯠꯇꯦ ꯐꯣꯟ ꯇꯧꯕꯁꯨ ꯄꯥꯏꯈꯠꯇꯦ ꯑꯩꯗꯤ ꯅꯪ ꯇꯨꯝ ꯂꯩꯔ ꯖꯥꯠꯂꯅ
ꯑꯩꯗꯣ ꯐꯣꯟ ꯇꯧꯅꯤꯡꯕꯒꯤ ꯋꯈꯜꯗꯣ ꯁꯨꯡꯂꯩ ꯂꯩꯇꯕ ꯌꯥꯝꯅ ꯋꯥꯈꯜ ꯅꯨꯡꯉꯥꯏ ꯍꯥꯏꯕ ꯀꯌꯥ ꯑꯃꯈꯛꯇ ꯊꯥꯏꯌꯦꯕꯀꯣ
ꯑꯁ ꯀꯥꯏꯗꯦꯍꯦ ꯀꯔꯤ
ꯑꯁ
ꯋꯥꯈꯜ ꯅꯨꯡꯉꯥꯏꯇꯦ ꯍꯥꯏꯔ ꯈꯜꯂꯒ ꯌꯥꯝ ꯅꯨꯡꯉꯥꯏꯊꯣꯛꯀꯗꯕꯁꯨ ꯅꯠꯇꯦ ꯃꯨꯛꯒ ꯏꯒꯗꯧꯕꯁꯨ ꯌꯥꯒꯗꯧꯕ ꯅꯠꯇꯦ
ꯂꯥꯠꯒꯥꯁꯨ ꯉꯥꯡꯅꯅꯤꯡꯗꯕ ꯑꯗꯨꯅꯅꯦ ꯑꯩꯗꯣ ꯂꯥꯏꯔꯤꯛꯁꯨ ꯄꯥꯗꯕ ꯑꯗꯨꯒꯤ
ꯄꯥꯗꯧꯕ ꯀꯔꯤ ꯇꯧ ꯇꯧꯅꯤ ꯅꯠꯇ꯭ꯔꯥ
ꯃꯥꯅꯦ ꯃꯥꯅꯦ
ꯑꯗꯣ ꯍꯌꯦꯡ ꯍꯧꯖꯤꯛ ꯈꯪꯈ꯭ꯔꯦꯅ ꯑꯗꯨ ꯃꯣꯏꯅ ꯀꯃꯥꯏꯅ ꯇꯧꯏꯤ ꯍꯥꯏꯗꯣ ꯍꯌꯦꯡ ꯋꯥꯏ ꯈꯔ ꯄꯥꯔꯒꯀꯣ ꯈꯔ ꯌꯥꯝ ꯄꯥꯁꯤꯜꯂꯒ ꯊꯥꯎꯋꯣ
ꯌꯥꯝꯗ
ꯍꯥꯏꯕꯗꯤ ꯆꯍꯤ ꯈꯨꯗꯤꯡ ꯊꯣꯛꯀꯗꯧꯕ ꯅꯠꯇ꯭ꯔꯥ
ꯃꯥꯅꯦ ꯆꯍꯤꯗ ꯑꯅꯤꯅꯤ ꯊꯣꯛꯑꯦ
ꯑꯅꯤ ꯑꯅꯤ ꯊꯣꯛꯑꯦ ꯍꯣꯏ ꯍꯣꯏ ꯍꯣꯏ ꯑꯅꯤ ꯊꯣꯛꯄꯅꯦ ꯁꯤ ꯑꯁꯤ ꯍꯟꯗꯛꯀꯤꯗꯤ ꯂꯣꯏꯔꯝꯃꯅꯤ ꯑꯗꯨꯗꯤ ꯑꯁꯤꯗ ꯍꯟꯗꯛꯅ
ꯀꯨꯝꯁꯤꯒꯤꯗꯤ ꯂꯣꯏꯔꯦ ꯑꯥ ꯍꯟꯗꯛꯀꯤ ꯅꯠꯇꯦ
ꯑꯣ ꯀꯨꯝꯁꯤꯒꯤ ꯑꯣ ꯑꯆꯆꯥ
ꯑ ꯃꯊꯪ ꯆꯍꯤꯗꯅꯦ
ꯑꯝ
ꯃꯊꯪ ꯆꯍꯤꯗ ꯑꯃꯨꯛ ꯂꯧꯕ ꯍꯧꯔꯅꯤ
ꯎꯝ ꯑꯗꯨꯗ ꯌꯥꯎꯗ ꯑꯗꯨ ꯑꯣ ꯀꯥꯏꯗꯦꯗ
ꯑꯗꯨꯒꯅꯦ
ꯎꯝ
ꯆꯍꯤ ꯂꯣꯏꯔꯝꯗꯥꯏꯗ ꯑꯃꯒ ꯂꯧꯕ
ꯑꯣ ꯍꯧꯖꯤꯛꯇꯤ ꯂꯣꯏꯔꯝꯗꯥꯏ ꯑꯣꯏꯗ꯭ꯔꯤꯅꯦ ꯑꯗꯨꯗꯣ ꯇꯪꯈꯥꯏ ꯑꯃꯨꯛ ꯆꯟꯕꯗ ꯑꯗꯨꯒ ꯑꯃ ꯑꯃꯁꯤꯅ ꯆꯍꯤ ꯍꯧꯔꯛꯄꯗ ꯑꯣꯏꯔꯝ
ꯅꯠꯇꯦ ꯃꯁꯤ ꯍꯧꯖꯤꯛ ꯂꯧꯔꯤꯁꯦ ꯑꯁꯤ ꯆꯍꯤ ꯂꯣꯏꯔꯝꯗꯥꯏꯒꯤꯅꯤꯁꯦ
ꯑꯣ ꯍꯟꯗꯛꯅ ꯉꯟꯕ
ꯍꯟꯗꯛꯀꯤꯁꯦ ꯆꯍꯤ ꯂꯣꯏꯔꯝꯗꯥꯏꯒꯅꯦ
ꯑꯣ ꯉꯟꯅ ꯇꯧꯊꯣꯛꯄ ꯑꯃ
ꯎꯝ ꯉꯟꯅ ꯇꯧꯊꯣꯛꯄ ꯅꯠꯇꯦ ꯑꯗꯨꯝ ꯂꯣꯏꯅ ꯑꯗꯨꯝ ꯇꯧꯕꯅꯦ
ꯑꯣ ꯑꯆꯥ
ꯒꯣꯃꯩ
ꯑꯈꯣꯏ ꯑꯣ ꯑꯈꯣꯏꯒꯤꯁꯤꯅ ꯎꯝ
ꯇꯣꯉꯥꯟꯒꯅꯤ
ꯑꯗꯨꯕꯨ ꯍꯣꯏ ꯁꯔꯀꯥꯔꯒꯤꯒ ꯑꯩꯈꯣꯏꯒꯗꯤ ꯇꯣꯡꯉꯟꯂꯥꯝꯅꯤ ꯍꯣꯏ
ꯎꯝ ꯇꯣꯉꯥꯜꯂꯦ ꯇꯣꯉꯥꯜꯂꯦ ꯑꯗꯨꯒꯤ ꯂꯅꯥꯏꯒꯤꯒ ꯁꯔꯀꯥꯔꯒꯤꯒ ꯇꯣꯉꯥꯟꯕ ꯍꯥꯏꯕꯁꯦ ꯊꯕꯛ ꯆꯠꯇ꯭ꯔꯦ ꯉꯁꯤ ꯑꯁ ꯈꯔ ꯋꯥꯔꯦ ꯅ ꯑꯩ ꯄꯣꯊꯥꯔꯦ ꯉꯔꯥꯡꯗꯨ ꯌꯣꯠꯄꯥꯛ ꯐꯖꯅ ꯄꯥꯏꯔꯨꯔꯦ ꯑꯗꯨꯒꯤꯅꯦ ꯉꯁꯤꯗꯣ ꯄꯣꯊꯥꯔꯒꯦ ꯇꯧꯕ ꯇꯥꯕ꯭ꯔꯣ ꯍꯣꯏ ꯅꯈꯣꯟꯗꯣ ꯇꯥꯗꯔꯦꯅꯦꯍꯦ